ꯑꯣ ꯇꯥꯔꯕꯣ ꯍꯜꯂꯣ ꯍꯜꯂꯣ ꯇꯥꯔꯕꯣ ꯇꯥꯔꯕꯣ ꯇꯥꯏꯌꯦ ꯇꯥꯏꯌꯦ ꯑꯣ ꯀꯩꯗꯧꯔꯝꯃꯤꯅꯣ
ꯀꯩ ꯀꯩꯗꯧꯔꯝꯃꯤꯅꯣ
ꯃꯤꯅꯣ ꯀꯩꯁꯨ ꯇꯧꯗ‌ꯦꯗ ꯑꯦꯛꯖꯥꯝ ꯃꯌꯥꯒꯤ ꯁꯨꯝ ꯂꯥꯏꯔꯤꯛ ꯄꯥꯔꯝꯕꯅꯤ
ꯎꯝ
ꯑꯦꯛꯖꯥꯝ ꯋꯥꯠꯇ꯭ꯔꯥꯕꯣ ꯍꯥ ꯑꯦꯛꯖꯥꯝ ꯋꯥꯠꯇ꯭ꯔꯥꯕꯣ ꯑꯦꯛꯖꯥꯝ ꯀꯨꯏꯗ꯭ꯔꯦ ꯑꯦꯛꯖꯥꯝ ꯈꯔ ꯂꯩꯔ ꯇꯥꯡ ꯇꯔꯥꯗꯩ ꯍꯧꯗꯣꯏꯅꯦ ꯑꯗꯨꯒꯤ ꯂꯥꯏꯔꯤꯛ ꯈꯔ ꯈꯔ ꯄꯥꯔꯝꯕꯅꯤꯗ
ꯂꯥꯏꯔꯤꯛ ꯄꯥ ꯂꯥꯏꯔꯤꯛ ꯄꯥꯗ꯭ꯔꯗꯤ ꯀꯃꯥꯏ ꯑꯦꯛꯖꯥꯝ ꯊꯥꯗꯣꯏꯅ‌ꯣ ꯅꯠꯇ꯭ꯔꯣ
ꯑꯗꯨꯅꯤꯅꯦ ꯑꯗꯨꯅ ꯈꯔ ꯄꯥꯔꯤꯅꯤ
ꯎꯝ
ꯅꯪꯗꯤ ꯀꯩꯗꯧꯔꯝꯃꯤꯅꯣ ꯍꯥ ꯂꯝꯖꯦꯟ ꯆꯦꯜꯂꯨꯕꯅꯦ ꯂꯝꯖ‌ꯦꯜ ꯆ‌ꯦꯜꯂꯨꯕꯅ‌ꯦ ꯑꯣ ꯍꯣꯏꯅꯦ ꯏꯁꯥ ꯅꯨꯡꯉꯥꯏꯅꯕ ꯍꯛꯆꯥꯡ ꯐꯅꯕ
ꯌꯥꯝ ꯎꯝ ꯂꯥꯏꯔꯤꯛ ꯀꯟ ꯄꯥꯔꯒ ꯍꯌꯦꯡ ꯍꯛꯆꯥꯡ ꯑꯃꯨꯛ ꯌꯥꯔꯣꯢ
ꯑꯧ ꯆꯨꯝꯃꯤꯗꯗꯨꯁꯨ ꯂꯥꯏꯔꯤꯛꯇ ꯁꯨꯝ ꯄꯥ ꯂꯩ ꯌꯥꯄꯣꯟꯇꯦꯅꯦ
ꯑꯥ
ꯂꯥꯏꯔꯤꯛ ꯄꯥꯔ ꯅꯥꯔ ꯁꯤꯗꯣꯛꯈ꯭ꯔꯗꯤ ꯀꯩ ꯀꯥꯟꯅꯅꯤ
ꯎꯝ ꯂꯥꯏꯔꯤꯛꯀꯤ ꯊꯕꯛꯇꯣ ꯐꯪꯍꯧꯗꯔꯁꯨ ꯍꯛꯆꯥꯡꯗꯣ ꯐꯔꯗꯤ
ꯀꯩ ꯍꯥꯏꯅꯣ
ꯌꯨꯝꯇꯪ ꯁꯥꯕ ꯆꯠꯂꯁꯨ
ꯑꯦ ꯑꯗꯨꯒꯤꯕꯨꯗꯤ ꯇꯧꯔꯣꯏꯗ ꯅꯪꯖꯨ ꯂꯝꯖꯦꯜ ꯀꯌꯥꯝ ꯁꯥꯡꯅ ꯆꯦꯜꯂꯨꯔꯒꯦ
ꯀꯤꯂꯣꯃꯤꯆꯔ ꯇꯔꯨꯛ ꯇꯔꯦꯠ ꯁꯥꯡꯉꯦ ꯆꯦꯜꯂꯤ
ꯌꯥꯝ ꯆꯦꯟ ꯉꯝꯃꯤꯅꯦ ꯑꯩꯗꯤ ꯑꯃꯒ ꯆꯦꯟꯕꯗ ꯊꯕꯛ ꯐꯨꯟ ꯐꯨꯟꯕꯗꯤ ꯅꯠꯇꯦ ꯊꯕꯛ ꯅꯥꯔꯛꯏꯅꯦ ꯀꯤꯂꯣꯃꯤꯇꯔ ꯑꯃ ꯆꯦꯟꯕꯁꯦ ꯁꯨꯝ ꯆꯦꯟꯈꯤꯗꯕꯒꯤ ꯍꯥꯏꯇꯥꯔꯦ
ꯄꯨꯛ ꯑꯣꯅꯤꯡꯕꯤ ꯇꯧꯕꯗꯣ
ꯍꯣ ꯍꯣꯏ ꯅꯤꯛꯄ ꯅꯤꯛꯑꯒ ꯊꯕꯛꯇ ꯀꯛ ꯀꯛ ꯊꯤꯟꯕꯗꯣ ꯑꯗꯨ ꯇꯧꯋꯦꯕ ꯆꯦꯟꯒꯤꯗꯕꯩ ꯑꯣꯏꯗꯣꯏꯔꯥ ꯀꯩꯒꯤꯅꯣ ꯈꯪꯗꯦ
ꯍꯣꯏ ꯆꯦꯟꯒꯤꯗꯕꯩꯅꯦ ꯁꯨꯝ ꯇꯝ ꯇꯝ ꯆꯦꯟꯈꯠꯂꯗꯤ ꯑꯗꯨꯝ ꯐꯔꯛꯀꯅꯤ
ꯐꯔꯛꯀꯅꯤ ꯎꯝ ꯆꯠꯄꯕꯨꯗꯤ ꯑꯗꯨꯝ ꯉꯝꯕ ꯑꯗꯨꯒ ꯈꯤꯇꯪ ꯆꯦꯜꯂꯨꯔꯗꯤ ꯌꯥꯝ ꯀꯟꯅ ꯆꯦꯟꯗ꯭ꯔꯁꯨꯀꯣ
ꯎꯝ ꯅꯨꯡꯗꯥꯡꯗꯤ ꯏꯇꯥꯎ ꯍꯣꯏ ꯀꯩ ꯃꯊꯦꯜ ꯇꯧ ꯇꯧꯗꯣꯏꯅꯣ
ꯅꯨꯡꯗꯥꯡꯁꯦ ꯈꯪꯗ꯭ꯔꯤ ꯑꯩꯗꯤ ꯁꯤꯗ ꯍꯣꯁꯇꯦꯜꯗ ꯏꯃꯥꯟꯅꯕꯩꯗ ꯂꯩꯔꯤꯌꯦ ꯍꯣꯔꯦꯟ ꯉꯥꯍꯥꯛ ꯂꯩꯔ ꯌꯨꯝ ꯍꯟꯗꯣꯏꯅꯦ ꯑ ꯌꯨꯝꯗ ꯀꯔꯤ ꯇꯧꯔꯝꯒꯗꯕꯅꯣ ꯈꯪꯗꯦ
ꯍꯣꯏ ꯌꯨꯝꯗ ꯌꯨꯝꯗ ꯑꯍꯟ ꯃꯈꯩꯅ ꯇꯧꯕ
ꯑꯥ ꯌꯨꯝꯗ ꯑꯍꯥꯎꯕ ꯑꯃ ꯇꯧꯖꯔꯝꯖꯅꯤ ꯌꯦꯟꯂꯥ ꯑꯣꯛꯂꯥ
ꯎꯝ
ꯑꯗꯤ ꯆꯥꯕ ꯂꯛꯄꯥ ꯌꯥꯕ ꯖꯠꯅꯤ ꯌꯥꯕ ꯖꯥꯠꯅꯤꯅꯦ ꯒꯨꯝꯕ ꯁꯟꯗꯦꯒꯨꯝꯕ ꯑꯝꯗ ꯎꯝ ꯑꯝꯗ ꯆꯥꯖꯦ ꯌꯥꯏꯌꯦ ꯌꯥꯏꯌꯦ ꯋꯦꯗꯔꯁꯤꯗꯅꯤꯅꯦ ꯋꯦꯗꯔꯁꯤ ꯉꯁꯤꯕꯨꯗꯤ ꯈꯔ ꯅꯨꯡꯉꯥꯏꯅ ꯅꯍꯥꯟ ꯑꯁ ꯉꯔꯥꯡ ꯅꯍꯥꯟꯗꯤ ꯁꯥꯕꯗ ꯁꯥꯕꯗ
ꯎꯝ ꯅꯣꯡ ꯅꯣꯡꯁꯤꯒ ꯇꯥꯊꯣꯛꯑꯗꯤ ꯐꯒꯗꯕꯅꯦ ꯅꯣꯡ ꯖ꯭ꯔꯣ ꯂꯥꯎꯅ ꯌꯥꯝ ꯀꯩꯅꯣ ꯑꯣꯏꯕ ꯅꯣꯡ ꯇꯥꯊꯣꯛꯇꯕꯩ ꯀꯣ ꯌꯥꯝ ꯁꯥꯕꯗꯣ